ꯑꯣ ꯀꯔꯤꯅꯣ ꯁꯣꯝꯒꯤ ꯁ꯭ꯇꯤꯀꯔꯁꯤꯕꯨ ꯑꯩꯕꯨ ꯌꯥꯝ ꯑꯣꯠꯄ꯭ꯔꯣ
ꯆꯥꯛ ꯆꯥꯔꯕꯣ
ꯆꯥꯔꯦ ꯅꯪꯗꯤ ꯆꯥꯈ꯭ꯔꯕ꯭ꯔꯣ
ꯉꯥꯛ ꯂꯩꯔ ꯆꯔꯥꯅꯤ
ꯄꯨꯡ ꯀꯌꯥ ꯑ ꯀ꯭ꯔꯤ ꯏꯟꯁꯥꯡ ꯆꯥꯒꯦ ꯇꯧꯕ꯭ꯔꯥ
ꯈꯣꯡꯗꯦ ꯀꯩ ꯌꯦꯟꯁꯥꯡ ꯊꯣꯡꯉꯝꯖꯥꯠꯅꯣ ꯑꯩ ꯀꯩꯅꯣꯗ ꯂꯩ ꯊꯕꯛ ꯃꯐꯝꯗ ꯂꯩ
ꯁꯣꯝꯁꯦ ꯗꯨꯃꯛ ꯉꯟ ꯉꯟꯅ ꯆꯠꯂꯒ ꯄꯨꯡ ꯀꯌꯥꯗ ꯆꯥꯛ ꯆꯥꯕꯤꯔꯤꯅꯣ
ꯄꯨꯡ ꯕꯥꯔꯣ ꯃꯈꯥꯏ ꯇꯥꯔꯥꯃꯊꯣꯏ ꯇꯥꯔꯥꯃꯊꯣꯏꯗ ꯕ꯭ꯔꯣ ꯃꯈꯥꯏ ꯑꯗꯥꯏꯗ
ꯎꯝ ꯊꯕꯛ ꯁꯨꯕ ꯀꯟꯕꯅꯦ ꯍꯣꯏ ꯂꯥꯏꯔꯕ ꯄꯨꯟꯁꯤꯁꯦ
ꯀꯩ ꯃꯊꯦꯜ ꯆꯥꯔꯒꯦ ꯉꯁꯤꯗꯤ
ꯉꯔꯥꯡꯒꯤ ꯌꯦꯟꯒꯦ ꯀꯀꯨꯝ ꯆꯥꯔꯦ
ꯌꯥꯝ ꯍꯥꯎꯕꯅꯤꯅꯦ ꯑꯗꯨꯗꯤ
ꯑꯥ
ꯌꯥꯝ ꯍꯥꯎꯕ ꯄꯣꯠꯅꯦꯕ
ꯑꯁ ꯀꯨꯝ ꯑꯣꯏꯕꯒꯤ ꯆꯅꯤ ꯍꯥꯎꯇꯦꯗ ꯐꯖꯅ ꯀꯀꯨꯡ ꯑꯣꯏꯈ꯭ꯔꯦ ꯑꯗꯨꯒꯤ ꯍꯥꯎꯇꯦ ꯆꯥꯁꯨ ꯆꯥꯃꯟꯈ꯭ꯔꯦ ꯏꯟꯁꯥꯡ ꯑꯍꯥꯎꯕ ꯆꯥꯒꯦ ꯍꯥꯏꯔꯗꯤ ꯑꯗꯨꯝ ꯌꯦꯟ ꯌꯦꯟ ꯌꯦꯟ ꯌꯦꯟ ꯌꯦꯟ ꯌꯦꯟꯇ ꯇꯧꯔ ꯂꯩꯕꯒꯤ
ꯍꯥꯎꯕꯅꯦꯍꯦ ꯌꯦꯟꯁꯨꯨ
ꯑꯣꯛꯈ꯭ꯔꯦ ꯑꯩꯗꯤ ꯆꯥꯕ ꯉꯁꯤ ꯀꯣꯏꯕ ꯆꯠꯀꯦ ꯍꯣꯔꯦꯟ ꯁ꯭ꯇꯦꯇꯁ ꯇ ꯑꯩ ꯀꯗꯥꯏꯗ ꯆꯠꯄ꯭ꯔꯥ ꯍꯥꯏꯕ ꯑꯃꯨꯛ ꯌꯦꯡꯕꯤꯈ꯭ꯔꯣ ꯀꯣꯟꯍꯦ
ꯀꯩ ꯀꯩ ꯍꯣꯠꯅꯕꯤꯔꯤꯒꯦ ꯍꯥꯖꯤꯛꯇꯨ
ꯆꯥꯛ ꯆꯥꯕ ꯂꯣꯏꯔꯒ ꯐꯤꯔꯣꯜ ꯍꯥꯞꯀꯦ ꯇꯧꯔꯤ
ꯃꯄꯥꯟ ꯆꯠꯊꯣꯛꯅꯕ ꯂꯩꯕ꯭ꯔꯣ
ꯎꯝ ꯀꯣꯢꯕ ꯆꯠꯀꯦ
ꯑꯣ ꯅꯣꯢ ꯅꯃꯥꯟꯅꯕꯤꯁꯤꯡ ꯍꯧꯗꯣꯛꯛꯑꯒ ꯆꯠꯀꯦ ꯍꯥꯏꯕ꯭ꯔꯣ
ꯍꯣꯏ ꯏꯃꯥꯟꯕꯤꯁꯤꯡꯒ ꯆꯠꯀꯦ ꯇꯧꯕꯀꯣ
ꯀꯗꯥꯏ ꯆꯠꯀꯦꯔꯥ
ꯑꯌꯥ ꯑꯥ ꯍꯥꯏꯕ ꯌꯥꯕ꯭ꯔꯅꯦ ꯌꯩꯉꯥꯡ ꯄꯣꯛꯄꯤꯒꯤ ꯁꯥꯏꯠꯇ ꯆꯠꯀꯦ ꯍꯟꯗꯛ ꯑꯃ ꯌꯥꯝ ꯐꯦꯃꯁ ꯑꯣꯏꯕꯗꯣ ꯎꯗ꯭ꯔꯣ ꯑꯩ ꯁ꯭ꯇꯦꯇꯁ ꯑꯗꯨꯝ ꯇꯣꯏꯅ ꯊꯥꯃꯛꯄꯗꯣ
ꯑꯣ
ꯑꯗꯨꯗ ꯆꯠꯀꯦ ꯍꯣꯏ
ꯅꯨꯡꯗꯥꯡ ꯕꯣꯜ ꯌꯦꯡꯕ꯭ꯔꯣ
ꯐꯨꯜꯗꯤ ꯌꯦꯡꯗꯦ ꯍꯥꯐ ꯈ꯭ꯔ ꯍꯦꯜꯂꯒ ꯌꯦꯡꯉꯦ ꯍꯥꯏꯕꯗꯤ ꯐ꯭ꯔꯥꯟꯁꯁꯨ ꯉꯝꯒꯅꯤ ꯍꯥꯏꯕꯒꯤ ꯑꯃꯨꯛ ꯇꯨꯡꯊꯣꯛꯄ ꯆꯠꯈ꯭ꯔꯦ ꯅꯣꯏꯗꯤ
ꯍꯧꯖꯤꯛꯁꯨ ꯌꯦꯡꯉꯤ
ꯑꯣ ꯀꯅꯥ ꯉꯝꯕ꯭ꯔ ꯍꯧꯖꯤꯛꯀꯤꯗꯣ ꯁ꯭ꯄꯦꯟ ꯉꯝꯕ꯭ꯔ
ꯁ꯭ꯄꯦꯟꯒꯤꯗꯤ ꯌꯦꯡꯗꯦ ꯕꯦꯜꯖꯤꯌꯝꯒ ꯍꯧꯖꯤꯛ ꯅ꯭ꯌꯨꯖꯤꯂꯦꯟꯒ ꯌꯦꯡꯔꯤ
ꯕꯦꯜꯖꯤꯌꯝꯗꯤ ꯌꯥꯕꯅꯤꯀꯣ
ꯕꯦꯜꯖꯤꯌꯝꯒ ꯏꯖꯤꯞ ꯇꯥꯔꯅꯤ ꯃꯊꯪꯗꯗꯤ
ꯑꯣ ꯑꯣ ꯑꯁ ꯐꯖꯅꯤꯍꯦ
ꯕꯦꯜꯖꯤꯌꯝ ꯒꯣꯜ ꯑꯍꯨꯝ ꯆꯟꯒ꯭ꯔꯦ
ꯑꯗꯨꯅꯦ ꯕꯦꯜꯖꯝꯗꯨ ꯁꯥꯅꯕ ꯍꯩꯕꯅꯦ ꯌꯥꯕꯅꯦꯕ ꯑꯌꯥ ꯆꯥꯛꯆꯥꯥ ꯀꯔꯤꯅꯣ
ꯅꯃꯥꯟꯅꯕꯤꯁꯤꯡ ꯇꯧꯔꯒ ꯆꯥꯛ ꯆꯥꯝꯃꯤꯟꯅꯕ꯭ꯔꯣ ꯅꯠꯇ꯭ꯔ ꯅꯇꯣꯝ ꯆꯥꯕ꯭ꯔꯣ
ꯀꯔꯤ ꯆꯥꯕ
ꯌꯥꯝꯅ ꯍꯥꯎꯕꯅꯤꯅꯦ
ꯈꯪꯗ꯭ꯔꯦ ꯀꯔꯤꯔꯥ ꯑꯩꯗꯤ ꯑꯥꯎ ꯑꯩꯒꯤ ꯄꯣꯠꯆꯩꯁꯤꯡꯁꯦ ꯂꯣꯏ ꯃꯥꯡꯈ꯭ꯔꯦ ꯍꯧꯖꯤꯛ ꯊꯤꯕꯗ ꯀꯗꯥꯏ ꯀꯗꯥꯏ ꯆꯠꯈ꯭ꯔꯕ꯭ꯔꯥ ꯈꯪꯗ꯭ꯔꯦ
ꯀꯔꯤ ꯊꯤꯕ꯭ꯔꯥ
ꯐꯤꯔꯣꯜ ꯍꯥꯞꯅꯤꯡꯉꯥꯏ ꯑꯗꯨꯒꯤ ꯀꯟꯅ ꯊꯤꯔꯤꯌꯦ
ꯑꯣꯀꯦ ꯑꯣꯀꯦ
ꯑꯗꯨꯒ ꯊꯤ
ꯕꯣꯜꯁꯦ ꯐ ꯌꯥꯝ ꯐꯖꯔꯤ ꯍꯧꯖꯤꯛꯁꯦ
ꯑꯦꯍꯦ ꯑꯩꯁꯨ ꯑꯣ ꯀꯗꯥꯏꯗ ꯌꯦꯡꯕ꯭ꯔꯥ ꯇꯤꯚꯤꯗ ꯌꯦꯡꯕ꯭ꯔꯥ
ꯑꯣꯢ ꯀꯝꯄ꯭ꯌꯨꯇꯔꯗ ꯌꯦꯡꯕꯀꯣ
ꯑꯣ ꯑꯣ ꯌꯥꯝ ꯐꯩꯌꯦ ꯌꯥꯝ ꯐꯩ ꯀ꯭ꯔꯤꯔꯥ ꯌꯥꯝ ꯁꯥꯏꯁꯤꯅ ꯍꯧꯖꯤꯛ
ꯁꯥꯗꯦꯗ ꯏꯪꯉꯤ ꯉꯁꯤꯗꯤ ꯉꯔꯥꯡꯒ ꯍꯥꯏꯔꯨꯔꯗꯤ ꯌꯥꯝꯅ ꯏꯪꯉꯤ
ꯍꯥ ꯀꯔꯤꯔ ꯃꯤꯗꯤ ꯆ ꯆꯥꯥꯕꯨ ꯂꯣꯏꯔꯒ ꯏꯅꯔꯖꯤ ꯌꯥꯝ ꯂꯩ ꯍꯥꯏꯔꯒ ꯑꯩꯗꯤ ꯂꯩꯇ꯭ꯔꯦ ꯁꯤ ꯒꯔꯤ ꯇꯣꯡꯉꯗꯕꯣ
ꯖꯤꯕ ꯑꯃ ꯑꯣꯏ
ꯍ ꯉꯁꯤꯁꯦ ꯒ꯭ꯔꯤ ꯇꯣꯡꯕ ꯋꯥꯒꯗꯧ ꯃꯥꯜꯂꯤ ꯍꯤꯗꯥꯛꯁꯨ ꯆꯥꯗꯦ ꯑꯩ ꯒꯦꯁꯇ꯭ꯔꯤꯛꯀꯤ
ꯋꯥꯔꯨꯅꯨ ꯋꯥꯔꯨꯅꯨ
ꯑꯁ ꯑꯣꯒꯦ ꯑꯣꯠ ꯒꯥꯔꯤ ꯇꯣꯡꯒꯦ ꯈꯟꯕꯗ ꯑꯣ ꯍꯧꯈ꯭ꯔꯦ ꯑꯃꯨꯛ
ꯀꯔꯤꯅꯣ ꯁꯣꯝꯅ ꯇꯧꯈꯠꯂꯛꯏꯁꯤꯅ
ꯔꯤ ꯇꯣꯡꯕ ꯅꯨꯡꯉꯥꯏꯇꯦꯕ ꯑꯩꯈꯣꯏꯒꯤ ꯑꯗꯨꯒꯤ ꯑꯣꯅꯤꯡꯕ ꯍꯧ ꯍꯧꯕ
ꯒꯥꯔꯤ ꯑꯆꯧꯕꯗ ꯇꯣꯡꯉ ꯆꯠꯀꯦ ꯍꯥꯢꯕ
ꯎꯝ ꯑꯆꯧꯕꯗ ꯇꯣꯡꯒꯅꯦ ꯄꯤꯛꯄ ꯂꯩꯇꯕꯅꯤꯅ
ꯀꯅꯥꯒꯤ ꯒꯥꯔꯤꯗ ꯆꯠꯀꯦ ꯍꯥꯢꯕ꯭ꯔꯣ
ꯏꯅꯥꯎ ꯅꯨꯄꯥ ꯑꯃ ꯂꯩꯌꯦ
ꯅꯣꯏ ꯅꯣꯏ ꯆꯠꯀꯗꯕ ꯃꯐꯝꯗꯣ ꯀꯥꯏꯗꯅꯦꯕ
ꯍꯥ
ꯅꯣꯢ ꯆꯠꯀꯗꯕ ꯃꯐꯝꯗꯣ
ꯌꯥꯢꯉꯪ ꯄꯣꯛꯄꯤ ꯁꯥꯏꯇ ꯂꯩ ꯐꯖ ꯐꯖꯅ ꯁꯥꯗꯣ ꯆꯥꯔꯖ ꯏꯊꯤꯡ ꯆꯥꯔꯖ ꯏꯁꯤꯡ ꯊꯨꯝꯕ ꯔꯝꯗꯣ
ꯑꯗꯨꯗꯤ ꯆꯥꯗꯣꯡꯅꯤꯅꯦ
ꯔꯝꯔꯥꯏ ꯎꯝ
ꯂꯝꯕꯤꯗ ꯈꯔ ꯈꯔ ꯌꯦꯡꯉ ꯆꯠꯂꯨꯀꯣ
ꯀꯨꯀꯤ ꯈꯨꯟ ꯑꯥꯢ ꯂꯩꯇꯦ ꯍꯈꯣꯏ ꯏꯟꯀ꯭ꯂꯨꯗꯤ ꯇꯧꯈ꯭ꯔꯕꯅꯦ ꯏꯃꯥꯟꯅꯕ ꯍꯣꯏ ꯈꯣꯟꯅꯦꯕ ꯑꯗꯨ
ꯐꯖꯅ ꯆꯠꯂꯣ ꯌꯥꯝ ꯅꯨꯡꯉꯥꯏꯅ ꯇꯧꯔꯣ ꯅꯣꯏꯗꯤ ꯆꯥꯛ ꯆꯥꯔ ꯆꯠꯄ ꯆꯠꯄ ꯅꯠꯇ꯭ꯔꯣ
ꯍꯣꯏ ꯑꯥꯗ ꯊꯣꯟꯉꯒ ꯆꯥꯁꯦ ꯍꯥꯏꯔꯒ ꯊꯦꯡꯒꯗꯧꯕ ꯃꯥꯜꯂꯦ ꯑꯗꯨꯒꯤ ꯑꯃꯨꯛ ꯍꯜꯂꯛꯑ ꯒ ꯆꯥꯁꯦ
ꯑꯣꯦꯀꯦ ꯑꯗꯨꯅ ꯍꯦꯟꯅ ꯐꯔꯦ ꯍꯥꯏꯗꯤ ꯅꯣꯏ ꯃꯐꯝ ꯌꯧꯔꯅꯤ ꯑꯃꯨꯛ ꯆꯥꯛ ꯌꯦꯟꯁꯥꯡ ꯊꯣꯡꯉꯅꯤ
ꯑꯗꯨꯅꯦ ꯑꯗꯨꯅꯦ
ꯐꯪꯉꯔꯣꯏ ꯆꯥꯕꯨꯗꯤ ꯆꯥꯕ ꯐꯪꯅꯤ ꯑꯗꯣ ꯍꯜꯂꯛꯄꯗ ꯊꯦꯡꯒꯅꯦꯕ
ꯑꯗꯨꯅꯦ ꯎꯝ ꯑꯍ ꯍ ꯁꯥꯏꯌꯦ ꯑꯗꯨꯗ ꯂꯩꯔꯛꯀꯅꯣ ꯅꯨꯡꯁꯤꯠ ꯆꯪꯐꯝ ꯐꯪꯗꯦꯔꯒ ꯅꯪꯅ ꯕ꯭ꯂꯣꯛ ꯇꯧꯔꯒ ꯂꯩꯌꯦ
ꯔꯝꯔꯩ ꯗꯤ ꯑꯍꯨꯝ ꯃꯔꯤꯔꯛ ꯆꯠꯈ꯭ꯔꯕꯅꯤꯅ ꯆꯠꯅꯤꯡꯗ꯭ꯔꯦꯗ
ꯑꯩꯈꯣꯏꯁꯨ ꯑꯃꯨꯛ ꯆꯠꯈ꯭ꯔꯦ ꯑꯗꯨꯕꯨ ꯍꯟꯗꯛꯁꯤ ꯌꯥꯝ ꯀ꯭ꯔꯤꯔꯥ ꯐꯖꯩꯌꯦꯕ
ꯑꯪ ꯇꯨꯊꯁ ꯇꯨꯊ ꯆꯝꯅ ꯇꯨꯊꯁ
ꯔꯤ ꯇꯥꯕ꯭ꯔꯥ
ꯍꯩꯅꯧ ꯇꯥꯏꯌꯦꯅ ꯑꯩꯉꯣꯟꯗ ꯍꯩꯅꯧ ꯄꯤꯔꯛꯄ ꯑꯉꯥꯡ ꯃꯆꯥꯅ
ꯑꯦꯍ ꯁꯥꯕꯅ ꯀꯣꯏꯕꯗꯤ ꯆꯠꯅꯤꯡꯉꯦ ꯇꯣꯡꯅꯉꯥꯢ ꯂꯩꯇꯦ
ꯀꯩꯅꯣ
ꯃꯉꯥ
ꯌꯥꯝꯗꯦꯍꯦ ꯑꯃꯗꯨꯁꯨ ꯌꯥꯎꯕ꯭ꯔꯣ
ꯎꯝ ꯑꯥ
ꯑꯃꯗꯨꯁꯨ ꯌꯥꯎꯕ꯭ꯔꯣ
ꯀꯅꯥꯔꯣ ꯃ ꯍꯥ
ꯊꯩꯕꯗꯣ
ꯍꯣꯏ ꯌꯥꯎꯗ꯭ꯔꯗꯤ ꯑꯩ ꯆꯠꯂꯒ ꯃꯥ ꯆꯠꯇꯕ ꯌꯥꯕ꯭ꯔꯥ
ꯑꯣ ꯑꯗꯨꯗꯣ ꯅꯣꯏ ꯀꯩꯅꯣ ꯃꯃꯤꯠ ꯐꯩꯕꯤꯒ ꯂꯩꯃꯤꯟꯅꯕ ꯅꯨꯄꯤꯗꯨꯗꯤ ꯆꯠꯀꯗ꯭ꯔꯣ
ꯆꯠꯀꯅꯤ ꯅꯣ ꯆꯠꯂꯣꯢ ꯃꯥꯗꯨ ꯃꯥꯗꯨ ꯆꯂꯣ ꯑꯦ ꯃꯣꯏꯗꯤ ꯀ꯭ꯔꯤꯔꯥ ꯑꯥ ꯆꯠꯁꯦ ꯀꯣꯏꯕ ꯆꯠꯁꯤꯒꯨꯝꯕ ꯍꯥꯏꯕꯗ ꯃꯣꯏꯗꯤ ꯁꯨꯛꯀꯧ ꯀꯧꯔꯣꯢ ꯆꯠꯂꯝꯗꯥꯏꯁꯤꯗꯤ ꯀꯣ ꯆꯠꯅꯤꯡ ꯆꯠꯂꯝꯗꯥꯏꯗꯗꯤ ꯆꯠꯀꯗꯧꯕ ꯃꯥꯜꯂꯦ ꯑꯗꯨꯒ ꯍꯦꯛ ꯅꯨꯃꯤꯠ ꯇꯥꯔꯗꯤꯀꯣ ꯆꯠꯅꯤꯡꯒꯨꯝ ꯆꯠꯅꯤꯡꯗꯒꯨꯝ ꯆꯠꯅꯤꯡꯉꯧꯗꯕꯗꯣ ꯍꯧꯖꯤꯛ ꯆꯠꯂꯔꯣꯢ ꯑꯃꯨꯛ
ꯍꯥꯏꯅꯕ ꯃꯇꯝꯗꯗꯤ ꯆꯠ ꯆꯠꯅꯤꯡꯕ ꯅꯠꯇ꯭ꯔꯣ ꯅꯣꯢꯅ ꯍꯥꯏꯅꯕ ꯃꯇꯝꯗ
ꯎꯝ ꯍꯣꯏ ꯑꯗꯨ ꯇꯧꯕ ꯃꯇꯝ ꯌꯧꯔꯛꯑꯒ ꯀꯔꯤꯁꯨ ꯎꯝ ꯎꯝ ꯎꯝ ꯎꯝ ꯑꯗꯨ ꯑꯣꯏꯕꯒꯤ ꯃꯣꯢ ꯃꯣꯢ ꯃꯣꯏꯗꯗꯤ ꯃꯊꯪꯗꯗꯤ ꯁꯨꯛꯀꯧ ꯀꯧꯔꯣꯏ ꯎꯝ ꯑꯣꯐ
ꯅꯨꯉꯥꯏꯄꯤꯇꯦꯇꯥ
ꯗꯨꯅꯦ ꯖꯁ ꯋꯥꯅ ꯂꯦꯠꯁ ꯌꯨ ꯕꯦ ꯉꯥꯁꯨ ꯇꯣꯡꯅꯤꯡꯉꯥꯢ ꯂꯩꯇꯦ ꯀꯔꯤ ꯇꯣꯡꯉꯒ ꯆꯠꯁꯤꯔ
ꯍꯥꯥ
ꯌꯥꯔꯦ ꯏꯕꯨꯡꯉꯣ ꯑꯃꯔ ꯑꯗꯨ ꯀꯥꯕꯗꯤ ꯖꯤꯡꯖꯤ ꯀꯥꯕꯅꯣ ꯀꯔꯤ ꯇꯥꯅꯤꯗꯦ ꯅꯪ ꯅꯪꯒꯤ ꯑꯩ ꯐꯣꯇꯣꯒ꯭ꯔꯥꯐꯔ ꯑꯣꯏꯕ ꯉꯝꯔꯣꯏ
ꯍꯣꯔꯦꯟ ꯐꯣꯇꯣ ꯐꯖ ꯐꯖꯕ ꯀꯥꯞꯄ ꯊꯥꯔꯛꯑꯣꯍꯦ
ꯊꯔꯛꯀꯦ ꯀꯩꯅꯣ ꯂꯣꯏ ꯁꯣꯏꯈ꯭ꯔꯦ ꯍꯟꯗꯛ ꯃꯤ ꯑꯩꯈꯣꯏꯒꯤ ꯃꯔꯨꯞꯁꯤꯗꯤ ꯐꯣꯇꯣ ꯀꯥꯞꯄ ꯍꯩꯇꯦ ꯃꯣꯏꯒꯤꯗꯤ ꯐꯖ ꯐꯖꯅ ꯀꯥꯞꯄꯤꯔꯒ ꯑꯩꯗꯤ ꯌꯥꯗ꯭ꯔꯦ ꯑꯗꯨꯒꯤ ꯑꯩꯗꯤ ꯀꯥꯞꯅꯤꯡꯗ꯭ꯔ ꯁꯤ ꯑꯩ ꯐꯣꯟꯗ ꯀꯥꯞꯍꯜꯂꯣꯏ
ꯃꯊꯟ ꯃꯊꯟꯇ ꯃꯥ ꯃꯥꯒꯤ ꯕ꯭ꯂꯔꯤ ꯆꯠ
ꯍꯣꯏ ꯑꯗꯨꯅꯦ ꯌꯥꯝ ꯅꯨꯡꯉꯥꯏꯇꯦꯕ ꯃꯤꯕꯨꯗꯤ ꯑꯂꯨꯕꯨꯡ ꯀꯥꯞꯊꯣꯛꯄꯀꯣ
ꯑꯗꯨꯝ ꯇꯧꯋꯦꯕ
ꯐꯖ ꯐꯖꯅ ꯀꯥꯞꯄꯤꯕ
ꯍꯣꯏ ꯃꯣꯏꯗꯤ ꯈꯪꯗꯦ ꯐꯨꯇꯣ ꯀꯥꯞꯔꯗꯤ ꯑꯦꯡꯒꯜ ꯁꯤ ꯏꯪꯒꯥꯜꯗ ꯀꯥꯞꯄꯇꯤ ꯐꯖꯩ ꯑꯗꯨꯒ ꯍꯟꯗꯦꯕ ꯃꯣꯏꯗꯤ ꯄꯪꯀꯥ ꯀꯥꯞꯄꯤꯌꯨ ꯍꯥꯏꯔꯗꯤ ꯄꯪꯀꯥ ꯀꯥꯞꯄꯅꯤ
ꯎꯝ ꯅꯪꯒꯤ ꯐꯣꯟꯗꯣ ꯍꯟꯗꯛ ꯕꯤꯠꯇ꯭ꯔꯤ ꯌꯥꯝ ꯆꯥꯕ꯭ꯔꯣ
ꯈꯪꯗꯦ ꯑꯗꯨꯝ ꯑꯗꯨꯝ ꯑꯣꯏꯗ ꯑꯗꯨꯝ ꯄꯥꯏꯕꯗꯤ ꯅꯨꯡꯉꯥꯏꯗ
ꯎꯝ
ꯕꯦꯇ꯭ꯔꯤꯕꯨꯗꯤ ꯑꯥ ꯃꯥꯒꯤ ꯕꯦꯇ꯭ꯔꯤ ꯀꯔꯤꯔ ꯕꯦꯇ꯭ꯔꯤꯗꯤ ꯐꯣꯔ ꯊꯥꯎꯖꯟ ꯐꯥꯏꯚ ꯍꯟꯗ꯭ꯔꯦꯗ ꯐꯥꯎ ꯑꯣꯏꯕꯒꯤ ꯐꯥꯏꯚ ꯍꯟꯗ꯭ꯔꯦꯠ ꯐꯥꯏꯚ ꯊꯥꯎꯖꯟ ꯁꯨꯗꯕꯒꯤ
ꯕꯦꯇ꯭ꯔꯤꯗꯤ ꯌꯥꯝ ꯆꯥꯕ꯭ꯔꯣ
ꯑꯗꯨꯝ ꯌꯥꯏꯍꯦ ꯄꯥꯏꯕ
ꯉꯁꯤ ꯍꯧꯖꯤꯛ ꯅꯪꯒꯤ ꯐꯣꯟꯗꯣ ꯍꯟꯗ꯭ꯔꯦꯠꯇ ꯄꯨꯔꯗꯤ ꯍꯣꯔꯦꯟ ꯍꯜꯂꯛꯄꯗ ꯀꯌꯥ ꯂꯩꯔꯝꯒꯅꯤ
ꯈꯪꯗꯦ ꯑꯩꯗꯤ ꯏꯁꯩ ꯑꯗꯨꯝ ꯇꯥꯔꯒ ꯆꯠꯀꯅꯤ ꯒꯥꯔꯤ ꯃꯅꯨꯡꯗ
ꯑꯗꯨ ꯀꯩ ꯀꯌꯥꯃꯨꯛꯇꯤ ꯆꯥꯗꯧ ꯃꯥꯟꯒꯦꯕ ꯐꯣꯇꯣ ꯀꯩꯀꯥ ꯀꯥꯞꯄ
ꯈꯪꯗꯦ ꯍꯧꯖꯤꯛ ꯕꯦꯇ꯭ꯔꯤ ꯅꯥꯏꯟꯇꯤ ꯂꯩ
ꯍꯟꯗ꯭ꯔꯦꯠꯇꯒꯤ ꯄꯨꯔ ꯍꯣꯔꯦꯟ ꯌꯦꯡꯉꯣ ꯑꯗꯨꯒ ꯑꯃꯨꯛ ꯍꯥꯏꯔꯛꯑꯣꯀꯣ
ꯎꯝ ꯏꯁꯩꯗꯤ ꯑꯗꯨꯝ ꯃꯐꯝ ꯌꯧꯗ꯭ꯔꯤꯐꯥꯎ ꯑꯩꯒꯤ ꯐꯣꯟꯗꯒꯤ ꯇꯥꯥꯈ꯭ꯔꯅꯤ ꯈꯪꯉꯦ
ꯑꯗꯨꯗꯤ ꯐꯖꯅ ꯆꯠꯂꯨꯔꯣ
ꯑꯣ ꯍꯣꯏ ꯍꯣꯏ ꯍꯣꯔꯦꯟ ꯐꯖ ꯐꯖꯕ ꯂꯩꯔꯦ ꯊꯥꯔꯛꯀꯦ ꯑꯦ ꯃꯤꯈꯣꯏꯗꯤ ꯏꯕꯥꯅꯤꯒꯤ ꯑꯥ ꯑꯥ
ꯎꯝ